ꯇꯃ
ꯇꯨꯝꯗ꯭ꯔꯤꯗ ꯖꯤꯝꯁꯦ ꯀꯦ ꯇꯧꯔꯤ
ꯀꯧꯕ
ꯖꯤꯝ ꯆꯠꯀꯦꯅ ꯇꯧꯔꯤꯌꯦ
ꯀꯩ ꯆꯥꯟꯅꯔꯤꯒꯦ
ꯅꯨꯡꯊꯤꯟ ꯁꯥꯕꯗꯨꯗ ꯆꯠꯇ꯭ꯔꯕ ꯅꯨꯡꯗꯥꯡ ꯑꯣꯏꯅ ꯆꯠꯀꯦꯅ
ꯅꯨꯃꯤꯗꯥꯡꯁꯨ ꯋꯥꯛ ꯑꯥꯎꯠ ꯇꯧꯅꯕ꯭ꯔꯥ ꯑꯩꯁꯦ
ꯑꯩꯗꯣ ꯅꯨꯡꯊꯤꯟ ꯉꯥꯏꯍꯥꯟꯈꯩ ꯅꯨꯡꯊꯤꯟ ꯆꯠꯂꯤꯗꯅ ꯑꯗꯨꯗꯣ ꯆꯠꯇ꯭ꯔ ꯅꯨꯡꯗꯥꯡ ꯑꯣꯏꯅ ꯁꯥꯟꯅꯔꯒꯦꯅ ꯁꯥꯒ ꯁꯥꯕꯗꯨꯗ ꯅꯨꯡꯗꯥꯡꯗꯨꯅ ꯈꯔ
ꯀꯦꯟ ꯗꯤꯟꯅꯔ ꯇꯧꯗ꯭ꯔꯤꯕ
ꯎꯝ
ꯅꯨꯃꯤꯗꯥꯡꯁꯦ ꯆꯥꯗ꯭ꯔꯤꯕꯣ
ꯆꯥꯗ꯭ꯔꯤꯗ
ꯊꯦꯛꯉꯦꯅꯦ
ꯑꯥ ꯁꯤ ꯍꯜꯂꯛꯑꯒ ꯆꯥꯔꯒꯦꯅ ꯇꯧꯕ
ꯎꯝ
ꯏꯁꯥꯁꯦ ꯄꯥꯝꯃꯜꯂꯦ ꯑꯗꯨꯅ ꯈꯔ ꯊꯥꯒꯠꯍꯟꯒꯦ ꯍꯥꯏꯅ ꯇꯧꯕꯂ
ꯏꯁꯥꯁꯦ ꯍꯣꯏ ꯏꯁꯥꯕꯨ ꯐꯠꯇꯨꯗꯤ ꯐꯠꯇꯦ ꯑꯗꯨꯏꯁꯨ ꯏꯁꯥꯁꯦ ꯍꯦꯛꯇ ꯐꯅꯤꯡꯉꯁꯨ ꯅꯣꯡꯃ ꯐꯅꯤꯡꯉ ꯅꯤꯅꯤ ꯐꯅꯤꯡꯗꯤ ꯁꯨꯝ ꯋꯥꯛ ꯑꯥꯎꯠ ꯇꯧꯕ ꯈꯣꯠꯄ ꯇꯟꯕꯗꯣ ꯀꯟꯒꯜꯂꯦ ꯑꯩꯅ ꯑꯃꯨꯛ ꯀꯃꯥꯏ ꯇꯅꯣ ꯈꯪꯗꯦꯣ
ꯇꯂꯗꯤ ꯀꯥꯏ ꯐꯅꯤ ꯇꯟꯅꯒ ꯐꯒꯗꯅꯦ ꯍꯥꯏꯗꯤ ꯁꯥ ꯐꯕ ꯍꯥꯏꯁꯤꯗꯤ ꯂꯣꯏ ꯍꯦꯛ ꯐꯖꯩꯗꯅ ꯗꯦꯁ ꯃꯛꯇ ꯁꯦꯠꯂꯦ ꯐꯖꯩ ꯑꯗꯨꯒ ꯍꯥꯏꯗꯤ ꯍꯦꯛ ꯃꯤꯅ ꯍꯦꯛ ꯌꯦꯡꯕꯗ ꯗ ꯃꯤꯠꯊꯟꯕ ꯑꯣꯏꯗꯅ
ꯎꯝ
ꯑꯗꯨꯅ ꯍꯥꯏꯗꯤ ꯌꯥꯝ ꯀꯟꯅ ꯐꯕ ꯅꯠꯇ꯭ꯔꯒꯁꯨ ꯁꯨꯝ ꯐꯤꯒꯔ ꯇꯥꯅꯕ ꯍꯥꯏꯗꯤ ꯃꯤꯅ ꯍꯦꯛ ꯌꯦꯡꯕꯗ ꯀꯩꯅꯣ ꯇꯧꯅꯕꯅ ꯑꯩ ꯈꯔ ꯈꯔ ꯁꯥꯟꯅꯕꯅꯤꯗ ꯍꯥꯏꯗꯤ ꯁꯤꯃꯛꯅ ꯕꯣꯗꯤ ꯕꯤꯜꯗꯤꯡ ꯊꯣꯛꯑꯒ ꯕꯣꯗꯤ ꯕꯤꯜ ꯗꯔ ꯑꯣꯏꯒꯦꯅ ꯁꯥꯟꯅꯕ ꯅꯠꯇꯗ ꯍꯥꯏꯗꯤ ꯏꯁꯥ ꯅꯨꯡꯉꯥꯏꯅꯕ ꯑꯗꯨꯒ ꯏꯁꯥꯗ ꯈꯤꯇꯪ ꯐꯤꯠ ꯑꯣꯏꯅ ꯂꯩꯅꯕꯅ ꯁꯨꯝ ꯁꯥꯟꯅꯔꯒꯦ ꯁꯥꯟꯅꯕꯅꯤ ꯅꯪ ꯁꯥꯟꯅꯁꯤ ꯀꯩꯅꯣ
ꯑꯩꯁꯦꯚꯥꯏ ꯃꯇꯝꯁꯦ ꯇꯥꯏꯝ ꯃꯦꯅꯦꯖꯃꯦꯟꯁ ꯈꯤꯇꯪ ꯋꯥꯕ ꯅꯠꯇ꯭ꯔ ꯁꯦꯗꯨꯜꯁꯦ ꯁꯦꯗꯨꯜꯁꯦ ꯍꯥꯏꯗꯤ ꯁꯣꯝꯗꯁꯨ ꯍꯥꯏꯗꯤ ꯀꯩ ꯍꯥꯏꯇꯥꯔꯦ ꯂꯥꯏꯔꯤꯛ ꯂꯥꯏꯁꯨꯁꯨ ꯅꯍꯥꯛ ꯌꯦꯡꯕ ꯑꯗꯩꯗꯤ ꯊꯕꯛ ꯏꯟꯈꯥꯡ ꯑꯃ ꯀꯔꯤꯝ ꯇꯧꯕ ꯌꯨꯝꯒꯤꯁꯨ ꯊꯕꯛ ꯈꯔ ꯆꯤꯟꯕ ꯍꯧꯖꯤꯛꯁꯦ ꯍꯣꯏ ꯈꯔ ꯀꯣꯝꯃꯒꯕꯨꯗꯤ ꯁꯥꯟꯅꯁꯤꯦ ꯏꯁꯥ ꯐꯅꯤꯡꯗꯕꯨ ꯀꯅꯥ ꯌꯥꯎꯒꯦ
ꯊꯕꯛ ꯆꯤꯟꯕ ꯍꯥꯏꯔꯒ ꯅꯣꯏ ꯌꯨꯝ ꯁꯥꯔꯤꯗꯨꯗꯤ ꯄ꯭ꯔꯣꯁꯦꯁꯇꯤ ꯀꯃꯥꯏꯅ ꯇꯧꯔꯦ ꯀꯥꯏ ꯌꯧꯔꯦ
ꯄ꯭ꯔꯣꯁꯦꯁꯁꯦ ꯑꯩꯚ ꯑꯩ ꯌꯨꯝ ꯁꯥꯕꯁꯦ ꯄꯩꯁꯥ ꯆꯪꯉꯤꯗ ꯑꯩ ꯄ꯭ꯂꯥꯟꯅꯤꯡꯁꯦ ꯅꯦꯛꯁ ꯏꯌꯥꯔꯒꯤ ꯑꯗꯨꯝ ꯑꯥꯔꯂꯤꯗ ꯑꯗꯨꯝ ꯆꯪꯁꯤ ꯆꯪꯕꯒꯤ ꯖꯟꯋꯥꯔꯤ ꯐꯥꯔꯁ ꯋꯤꯛ ꯑꯗꯨꯋꯥꯏꯗ ꯑꯗꯨꯝ ꯆꯪꯕꯒꯤ ꯄꯥꯕꯅꯤ ꯕꯨꯀꯥꯟꯗꯗꯤ ꯆꯪꯉꯅꯤꯗ ꯑꯗꯨꯒꯤꯁꯨꯗꯤ ꯑꯩꯁꯦ ꯊꯕꯛꯁꯦ ꯆꯤꯟꯕ ꯈꯔ ꯈꯔ ꯈ ꯈꯔ ꯁꯨꯝ ꯊꯦ ꯊꯦꯠꯇꯦ ꯇꯧꯕꯒꯤ
ꯔꯪ ꯅꯨꯡ ꯀꯩꯅꯣ ꯅꯨꯡꯗꯤ ꯇꯧꯔꯕ ꯀꯃꯥꯏ ꯀꯃꯥꯏꯅ
ꯇꯧꯗꯦ ꯔꯪ ꯄꯥꯏꯗ꯭꯭ꯔꯔꯤ ꯆꯦꯛ ꯆꯜ ꯂꯤ ꯆꯦꯛ ꯆꯟꯕ ꯆꯦꯛ ꯆꯟꯕ ꯂꯣꯏꯗꯣꯏꯔꯦ
ꯆꯦꯛꯁꯤꯟꯕ ꯂꯣꯏꯔꯒ ꯃꯊꯪ ꯀꯩ ꯄ꯭ꯂꯥꯟ ꯂꯩꯕ
ꯆꯦꯛ ꯆꯜꯂꯒ ꯀꯩꯅꯣ ꯋꯥꯋꯌꯥꯔꯤꯡ ꯐꯤꯠꯇꯤꯡ ꯑꯣꯌꯔ ꯐꯤꯠꯇꯤꯡ ꯇꯧꯗꯣꯏꯅꯦ ꯍꯥꯏꯗꯤ ꯑꯣꯌꯥꯔꯗꯣ ꯑꯩꯈꯣꯏꯒꯤꯗꯤ ꯐꯨꯝꯃꯦꯕ ꯃꯅꯨꯡꯗ ꯁꯥꯠ ꯃꯅꯨꯡꯗ ꯐꯨꯝꯕꯤꯗꯣ ꯐꯨꯝꯃꯦꯕ ꯑꯗꯨꯗꯣ ꯇꯧꯔꯒ ꯑꯗꯨꯒ ꯆꯦꯛꯇꯣ ꯀꯛꯑꯒ ꯑꯃꯨꯛ ꯆꯦꯛ ꯃꯅꯨꯡꯗ ꯑꯃꯨꯛ ꯐꯨꯝꯗꯣꯏꯅꯦ ꯋꯥꯌꯥꯔꯤꯡꯗꯣ ꯑꯗꯨ ꯋꯥꯋꯌꯔ ꯐꯤꯠꯇꯤꯡ ꯂꯣꯏꯔꯒ ꯄ꯭ꯂꯁꯇ ꯄ꯭ꯂꯁꯇ ꯂꯣꯏꯔꯒ ꯔꯪ ꯅꯨꯡ ꯇꯧꯔꯅꯤ
ꯎꯝ ꯇꯥꯏꯜꯁ ꯊꯥꯗꯣꯏ ꯅꯠꯇ꯭ꯔꯣ
ꯎꯝ ꯇꯥꯢꯜꯁ ꯊꯥꯗꯣꯏꯅꯦ
ꯎꯝ ꯎꯝ ꯑꯩꯁꯨ ꯕꯤꯖꯤꯅꯦꯁ ꯃꯆꯥ ꯑꯃ ꯈꯔ ꯇꯧꯒꯦꯅ ꯍꯧꯗꯣꯛꯏ ꯑꯗꯣ ꯅꯣꯏꯒꯤ ꯃꯣꯗꯨꯂꯔ ꯀꯤꯠꯆꯟꯒꯨꯝꯕ ꯀꯩꯅꯣꯒꯨꯝꯕ ꯇꯧꯗꯣꯏꯅꯦ ꯑꯩꯉꯣꯟꯗ ꯍꯥꯏꯔꯛꯎꯀꯣ
ꯃꯗꯨꯗ ꯀꯤꯠꯆꯟ ꯍꯥꯏ ꯄꯩꯁꯥ ꯌꯥꯝ ꯆꯪ ꯉꯤꯗ ꯄꯩꯁꯥ ꯖꯦ ꯕꯖꯦꯠ ꯁꯦ ꯌꯥꯔꯛꯇ꯭ꯔꯕꯗꯨꯁꯨ ꯂꯣꯏꯁꯤꯜꯂꯦ ꯄꯩꯁꯥ ꯌꯥꯝ ꯆꯪꯉꯦ ꯃꯑꯣ ꯃꯥꯟꯗꯅ
ꯎꯝ ꯌꯨꯝ ꯁꯥꯕ ꯍꯥꯏꯗꯤ ꯊꯥꯏꯅꯒꯤ ꯑꯍꯜ ꯂꯃꯟꯒꯤ ꯄꯥꯎꯔꯧꯗ ꯍꯥꯏꯅꯩꯗꯨꯗꯤ ꯄꯩꯁꯥ ꯈꯤꯇꯪ ꯄꯥꯏꯈꯠꯂꯛꯄꯗ ꯌꯨꯝ ꯁꯥꯎꯅ ꯏꯟꯁꯤꯜꯂꯤ ꯕꯣꯠ ꯂꯦꯞꯄꯣꯅ ꯂꯩ
ꯁꯣꯝꯕꯒꯅꯝ ꯄꯩꯁꯥꯁꯦ ꯊꯥꯖꯤꯜꯂꯤꯈꯩ ꯆꯪꯉꯦꯕ
ꯊꯥꯖꯜꯂꯤꯉꯩ ꯆꯪꯗꯣꯏꯅꯤ ꯊꯥꯖꯜꯂꯤꯉꯩ ꯐꯖꯗꯣꯏꯅꯤ
ꯎꯝ
ꯍꯥꯏꯗꯤ ꯔꯝ ꯂꯥꯛꯈꯤꯅꯤ
ꯎꯝ ꯅꯨꯡꯒꯪꯗꯕꯨ ꯃꯈꯜ ꯃꯈꯜ ꯂꯩꯒꯦ ꯑꯍꯣꯡꯕ ꯇꯥꯡꯕ ꯃꯌꯥꯏ ꯑꯣꯏꯔ
ꯎꯝ ꯑꯗꯨ ꯐ ꯔꯪ ꯐꯤꯅꯤꯁꯤꯡ ꯍꯥꯏꯗꯤ ꯌꯨꯝ ꯁꯥꯕꯁꯤꯗ ꯄꯩꯁꯥ ꯈ꯭ꯋꯥꯏ ꯆꯪꯉꯁꯦ ꯐꯤꯅꯤꯁꯤꯡꯒꯤ ꯃꯇꯥꯡꯁꯤꯅꯦꯕ
ꯃꯥꯅꯦ ꯃꯥꯅꯤ ꯄꯣꯠꯇꯤ ꯌꯥꯎ ꯌꯥꯎꯗꯕ ꯑꯪꯕꯅ ꯍꯦꯟꯕ
ꯔꯪ ꯊꯥꯔꯛꯀꯅꯤ ꯑꯗꯨꯗꯒꯤ ꯑꯦꯂꯦꯛꯇ꯭ꯔꯤꯛꯀꯤ ꯏꯂꯦꯛꯇ꯭ꯔꯤꯛ ꯐꯤꯠꯇꯤꯡꯒꯤ ꯃꯩ ꯃꯩ ꯐꯤꯠꯇꯤꯡꯒꯤ ꯄꯣꯠ ꯆꯩꯩ ꯂꯩꯕꯗꯨꯗ ꯄꯩꯁꯥ ꯃꯌꯥꯝꯅꯤ ꯆꯪꯗꯣꯏꯁ ꯍꯧꯖꯤꯛ ꯀ ꯑꯗꯨꯗꯒꯤ ꯑꯃꯨꯛ ꯇꯥꯏꯜꯁ ꯗ ꯑꯃꯨꯛ ꯄꯩꯁꯥꯁꯦ ꯃꯌꯥꯝ ꯑꯗꯨꯗꯩ ꯊꯣꯡ ꯊꯣꯡꯅꯥꯎꯗꯨꯗ ꯄꯩꯁꯥ ꯌꯧ ꯇꯥꯔꯝꯒꯅꯤ
ꯊꯣꯡ ꯊꯣꯡꯅ ꯑ ꯊꯣꯡꯗꯨꯗꯤ ꯑꯁꯥꯏ ꯊꯣꯡ ꯐ꯭ꯔꯦꯝꯗꯨꯗ ꯈꯛꯇꯗ ꯇꯤꯛꯇ ꯑ ꯑꯗꯨꯝ ꯃꯌꯥꯝ ꯃꯌꯥꯝ ꯍꯥꯏꯗ ꯀꯨꯟꯊ꯭ꯔꯥ ꯅꯤꯐꯨ ꯈꯛꯇꯪ ꯍꯥꯏꯗ ꯐ꯭ꯔꯦꯝꯗꯨꯗꯨꯗ ꯑꯣ ꯊꯣꯡ ꯊꯣꯡꯅꯥꯎꯗꯨꯗ ꯚꯥꯏ ꯊꯣꯡ ꯑꯆꯧꯕ ꯑꯃꯒ ꯊꯣꯡꯅꯥꯎ ꯃꯦꯟ ꯃꯦꯟ ꯊꯣꯡꯅꯥꯎ ꯍꯥꯏꯒꯗ꯭ꯔꯥ ꯃꯦꯟꯗꯨ ꯍꯥꯏꯒꯗ꯭ꯔꯥ ꯑꯗꯨ ꯑꯅꯤꯗꯨꯗ ꯑꯃ ꯑꯃꯌꯥꯝ ꯆꯪꯉꯤꯗ ꯑꯗꯨꯒꯤ ꯂꯧ ꯉꯝꯗ ꯂꯩꯌꯦ
ꯑꯗꯨꯅꯤ ꯄꯩꯁꯥ ꯊꯥꯖꯤꯜꯂꯤꯉꯅꯤ ꯀꯩꯅꯣ ꯇꯧꯗꯕꯅꯤꯅꯦ ꯍꯧꯖꯤꯛꯐꯥꯎꯗ ꯅꯣꯏꯒꯤ ꯁꯥꯔꯛꯄ ꯄ ꯑꯗꯨꯗ ꯆꯥꯎꯧꯔꯥꯛꯅ ꯀꯌꯥꯃꯨꯛ ꯆꯪꯈ꯭ꯔꯦ
ꯏꯁꯇꯤꯃꯦꯠꯁꯦ ꯚꯥꯏ ꯑꯩꯈꯣꯏꯒꯤꯗꯤ ꯂꯦꯕꯔ ꯆꯥꯔꯖ ꯌꯥꯝ ꯀꯛꯊꯕꯅꯤꯅ ꯈꯪꯗꯦꯅꯦ ꯚꯥꯏ ꯑꯩ ꯆꯥꯎꯔꯥꯛꯅ ꯑꯩ ꯒ꯭ꯌꯥꯟ ꯇꯥꯗꯕꯗ ꯈꯪꯗꯦ ꯚꯥꯏ ꯅꯤꯔꯂꯤ ꯐꯤꯐꯇꯤꯟ ꯇꯨ ꯇ꯭ꯋꯦꯟꯇꯤ ꯃꯨꯛꯇꯤ ꯑꯗꯨꯃꯥꯏꯅ ꯑꯣꯏꯔꯝꯒꯗ꯭ꯔꯥꯅ ꯈꯜꯂ ꯍꯥꯏꯗꯤ ꯑꯩꯈꯣꯏꯒꯤꯗꯣ ꯃꯈꯣꯡꯗꯣ ꯈꯔ ꯂꯤꯡꯅ ꯊꯥꯗꯈ꯭ꯔꯦꯕ ꯑꯗꯨꯒꯤ ꯄꯩꯁꯥꯗꯣ ꯑꯗꯨꯗ ꯆꯪ ꯐꯥꯎꯟꯗꯦꯁꯟꯗꯣ ꯈꯔ ꯂꯤꯡꯅ ꯂꯤꯡꯅ ꯆꯠꯈꯤꯕꯒꯤ ꯄꯩꯁꯥꯗꯣ ꯈꯔ ꯆꯪꯈꯤꯕ ꯑꯗꯨꯗ
ꯍꯥꯏꯗꯤ ꯐꯥꯎꯟꯗꯦꯁꯟ ꯂꯤꯡ ꯉꯧꯕꯁꯤꯅꯕꯨꯗꯤ ꯐꯩꯅꯤ ꯍꯥꯏꯗꯤ ꯍꯌꯦꯡꯋꯥꯏ ꯃꯊꯛ ꯍꯥꯞꯅꯤꯡꯕ ꯈꯣꯠꯅꯤꯡꯕ ꯌꯥꯏꯗꯅ
ꯄ꯭ꯂꯥꯅꯤꯡꯕꯨꯗꯤ ꯉꯝ ꯉꯝꯗꯕ ꯄ꯭ꯂꯥꯅꯤꯡꯕꯨꯗꯤ ꯖꯤ ꯄ꯭ꯂꯁ ꯊ꯭ꯔꯤꯗ ꯇꯧꯕ ꯄ꯭ꯂꯥꯅꯤꯡꯅꯤꯅ ꯖꯤ ꯐꯧ ꯉꯝꯗ꯭ꯔꯦ ꯍꯧꯖꯤꯛ
ꯍꯥꯏꯗꯤ ꯑꯦ ꯀꯩꯅꯣꯗꫭ ꯂꯣꯏꯈ꯭ꯔꯗꯤ ꯇꯞ ꯇꯞꯅ ꯍꯥꯄ ꯌꯥꯏꯗ
ꯑꯗ ꯁꯤ ꯌꯨꯝꯗ ꯁꯥꯔꯒ ꯍꯣꯠꯅꯕꯗꯣ ꯁꯣꯟ ꯁꯤꯗꯣ ꯐꯦ ꯍꯥꯏꯔꯦ ꯄꯩꯁꯥꯁꯦ ꯁꯤꯗꯗꯨꯗ ꯆꯪꯂꯩꯔꯦꯕ ꯑꯇꯣꯞꯄꯗ ꯑꯝꯇ ꯍꯥꯏꯗꯣꯛꯅꯤꯡꯉꯥꯏ ꯌꯥꯎꯗ꯭ꯔꯦ
ꯍꯧꯖꯤꯛ ꯂꯣꯏꯅ ꯂꯣꯏꯁꯤꯟꯗ ꯌꯥꯗꯦ ꯍꯥꯏꯕ ꯂꯩꯇ꯭ꯔꯤꯕ ꯅꯪ ꯈ ꯂꯨꯍꯣꯡꯉꯝꯗꯥꯏ ꯈꯣꯠꯂꯝꯗꯥꯏꯗ ꯈꯔ ꯂꯣꯏꯁꯤꯟꯗ ꯑꯃ ꯌꯥꯔꯦ
ꯍꯝ
ꯑꯗꯨꯗꯤ ꯁꯪꯒꯥꯕ ꯃꯌꯥꯅ ꯅꯛ ꯁꯤꯜꯂꯛꯄꯒꯤ ꯊꯕꯛꯁꯤ ꯆꯤꯟꯅꯔꯝꯃꯅꯤ
ꯑ ꯁꯪꯒꯥ ꯕꯕꯨꯗꯤ ꯊꯥꯒ ꯌꯥꯝ ꯋꯥꯠꯂꯤꯗꯀꯣ ꯍꯧꯖꯤꯛꯁꯦ ꯖꯨꯟ ꯖꯨꯟ ꯖ ꯁꯦꯇꯦꯝꯔ
ꯎꯝ ꯖꯨꯟ ꯍꯥꯏꯖꯦ ꯍꯧꯖꯤꯛꯁꯦ ꯃꯇꯝꯁꯦ ꯍꯧꯔꯤꯕ ꯁꯨꯝ ꯈꯪ ꯈꯪꯗ
ꯈꯪꯗꯕꯤꯅꯦ ꯍꯥꯏ ꯃꯇꯝꯖꯦ ꯄꯥꯏꯔ ꯕ ꯀꯩꯅꯣꯝ ꯇꯧꯔꯦ
ꯇꯨꯃꯒ ꯑꯃꯨꯛ ꯍꯧꯒꯠꯂ ꯇꯨꯃ ꯍꯧꯒꯠꯂꯛꯒ ꯇꯨꯃꯣꯔ ꯍꯧꯒꯠꯂꯛ ꯁꯨꯝ ꯇꯧꯈꯤ ꯁꯨꯝ ꯇꯧꯈꯤ ꯃꯇꯝꯁ ꯖꯨꯟ ꯌꯧ ꯂꯩꯔꯝꯃꯦ ꯍꯧꯖꯤꯛ
ꯉꯔꯥꯡ ꯅꯍꯥꯟꯗꯅꯦ ꯌꯥꯎꯁꯪ ꯍꯔꯥꯎ ꯍꯔꯥꯎꯅ ꯌꯥꯎꯁꯪ ꯀꯣꯏꯕ ꯆꯠꯂꯨꯏꯗ ꯚꯥꯏ ꯊꯥ ꯑꯍꯨꯝ ꯃꯔꯤ ꯐꯠ ꯍꯦꯛꯗ ꯍꯧꯖꯤꯟꯒꯤ
ꯑꯗꯨꯗꯤ ꯌꯥꯎꯁꯪꯗ ꯀꯩꯅꯣ ꯂꯤꯠꯂꯨꯕ ꯐꯨꯔꯤꯠꯇꯨꯕꯨ ꯑꯕꯤꯔ ꯇꯩꯔꯤ ꯍꯧꯖꯤꯛ
ꯌꯥꯎꯁꯪ ꯃꯅꯝ ꯀꯣꯛꯇ꯭ꯔꯤ ꯚꯏ
ꯑꯗꯨꯅꯦ ꯒꯥꯔꯤ ꯃꯅꯨꯡꯌꯗꯣ ꯑꯕꯦꯔ ꯇꯩꯔꯨꯕꯒꯤ ꯑꯕꯦꯒꯤ ꯑꯕꯦꯔ ꯉꯥꯛꯇꯅꯤ ꯌꯥꯎꯔꯤꯁꯦ ꯑꯗꯨꯕꯨ ꯀꯩꯅꯣ ꯇꯧꯗ꯭ꯔꯤ ꯑ ꯃꯇꯝꯁꯦ ꯌꯦꯡꯉꯨ ꯈꯪꯍꯧꯗꯦ
ꯗꯨꯅꯤꯅꯦ ꯎꯝ ꯆꯍꯤ ꯑꯃꯒꯗꯤ ꯀꯩꯁꯨ ꯂꯩꯇ꯭ꯔꯦꯅ ꯖꯣꯔꯣ ꯖꯣꯔꯔꯣ ꯖꯔꯣ ꯆꯠꯂꯦ
ꯎꯝ ꯁꯨꯃꯥꯏꯅ ꯇꯧ ꯁꯨꯃꯥꯏꯅ ꯁꯨꯝ ꯇꯧ ꯁꯨꯃꯥꯏꯅ ꯁꯨꯝ ꯇꯧ ꯅꯣꯡꯃꯨꯛ ꯉꯥꯥꯟ ꯅꯨꯨ ꯃꯤꯠ ꯑꯃꯨꯛ
ꯍꯝ
ꯆꯍꯤꯁꯦ ꯁꯨꯝ ꯍꯥꯞꯆꯤꯜꯂꯒ ꯁꯨꯝ ꯍꯥꯞꯆꯜꯂꯒ ꯑꯩꯈꯣꯏꯁꯦ ꯁꯨꯃꯥꯏ ꯁꯤ ꯁꯨꯃꯥꯏꯅ ꯂꯩꯔꯝꯕꯗꯩꯩ ꯑꯩ ꯍꯟꯗꯨꯈꯤꯗꯣꯏꯅꯤꯅꯦ
ꯎꯝ ꯑꯦ ꯑꯅꯤꯗꯤꯉꯩ ꯅꯨꯄꯤ ꯑꯉꯥꯡ ꯊꯤꯕꯒꯤ ꯁꯤꯟꯁꯨ ꯍꯥꯞꯄꯝ ꯒꯣꯔꯥ
ꯎ ꯈꯜꯂꯨ ꯇ ꯇꯦ ꯍꯅꯨꯔ ꯀꯅꯤ ꯈꯗ
ꯍꯣꯏꯅꯦ ꯍꯟꯅꯨ ꯍꯟꯅꯨ ꯖꯦꯕꯕꯕꯨ ꯀꯅꯥꯝ ꯍꯟꯅꯨ ꯅꯤꯉꯝꯃꯣꯏꯅꯦꯀꯣ
ꯑꯗꯣꯅꯤ ꯍꯥꯏꯗꯤ ꯍꯥꯅꯨ ꯅꯨꯕ ꯍꯥꯏꯕꯁꯤꯃꯛꯇꯕꯨ ꯍꯥꯏ ꯗꯤ ꯑꯉꯥꯡ ꯑꯣꯜꯂꯛꯀꯗꯨꯏꯅꯦ ꯁꯣꯜꯂꯛꯀꯅꯤ ꯑꯗꯨꯗꯒꯤ ꯇꯤ
ꯃꯤꯄꯥꯥꯟ ꯇꯥꯡꯉꯛꯀꯗꯣꯏꯅꯦꯕ
ꯈꯪꯗꯦꯗ ꯀꯩꯅꯣ ꯑꯃ ꯏꯅꯤꯡ ꯑꯃ ꯏꯊꯨꯡ ꯊꯨꯡꯗꯧ ꯃꯥꯟꯗꯦꯗ
ꯍꯥꯏꯗꯤ ꯀꯩ ꯍꯥꯏꯗꯣꯏꯅꯣ ꯄꯥꯡꯒꯜ ꯁꯣꯝꯖꯤꯜꯂꯛꯀꯅꯤ ꯑꯗꯨꯗꯩ ꯕꯨꯙꯤ ꯂꯧꯁꯤꯡ ꯃꯥꯡꯂꯛꯀꯅꯤ ꯍꯥꯏꯗꯤ ꯃꯤꯠ ꯎꯕꯒꯤ ꯆꯥꯡ ꯍꯟꯊꯔꯛꯀꯅꯤ ꯅꯥ ꯇꯥꯕꯒꯤ ꯆꯥꯡ ꯍꯟꯊꯔꯛꯀꯅꯤ ꯂꯣꯏ ꯑꯁ ꯑ
ꯑꯗꯨ ꯍꯥꯟꯅꯗꯤ ꯍꯥꯟꯅꯒꯤ ꯊꯥꯏꯅꯒꯤ ꯑꯍꯜ ꯂꯃꯟꯗꯤ ꯆꯍꯤ ꯆꯥꯝꯃ ꯍꯦꯟꯅ ꯄꯨꯟꯁꯤꯕꯒ ꯑꯗꯨꯝ ꯌꯥꯎꯋꯦ ꯍꯥꯏ ꯍꯧꯖꯤꯛꯁꯤꯅ ꯆꯍꯤꯁꯦ ꯑꯩꯠꯇꯤ ꯅꯥꯏꯟꯇꯤꯗ ꯑꯗꯨꯝ ꯄꯠ ꯄꯠ ꯄꯠ ꯇꯠꯅꯔꯦꯅꯦ
ꯑꯁ ꯑꯩꯥꯏꯇꯤ ꯅꯥꯏꯟꯇꯤꯗꯨꯕꯨ ꯌꯧꯅꯗ꯭ꯔꯕꯅꯤꯅꯦ ꯁꯕꯦꯟꯇꯤ ꯁꯥꯕꯦꯟꯇꯤ ꯁꯤꯐꯥꯎ ꯋꯥꯠ ꯅꯔꯕꯅꯤ ꯍꯥꯏꯗꯤ ꯊꯥꯏꯅꯒꯤ ꯑꯍꯜ